ꯏꯕꯦꯝꯃꯥ
ꯑꯥꯎ ꯇꯥꯏꯌꯦ
ꯀꯩꯗꯧꯔꯝꯃꯤꯅꯣ
ꯑꯦ ꯀꯩꯁꯨ ꯊꯣꯏꯗꯣꯛꯄ ꯇꯧꯗꯦ ꯁꯨꯝ ꯐꯣꯟ ꯌꯦꯡꯉꯝꯃꯤꯅꯦ
ꯑꯣ ꯅꯅꯝꯃꯥ ꯂꯩꯕ꯭ꯔꯣ ꯅꯣꯏ ꯅꯅꯝꯃꯥ
ꯑꯩꯈꯣꯏꯒꯤ ꯏꯅꯝꯃꯥꯗꯣ ꯂꯩꯇꯤꯌꯦ ꯃꯅꯤꯡꯗ ꯆꯥꯛ ꯇꯣꯛꯄꯒꯤ ꯀꯣꯟ ꯀꯩꯀꯥ ꯂꯣꯏꯁꯜꯂꯝꯗꯧ ꯃꯥꯂꯦ ꯃꯥꯗꯣ
ꯑꯣ ꯅꯟꯅꯦ ꯅꯅꯦꯅꯦ ꯈꯪꯕ꯭ꯔꯣ ꯅꯪ ꯑꯩꯒꯤ ꯅꯝꯕꯔ ꯁꯦꯞ ꯇꯧꯕ꯭ꯔꯥ
ꯎꯝ ꯑꯣ ꯇꯧꯗꯦ ꯑꯗꯣ ꯈꯪꯉꯦ ꯏꯅꯦ ꯅꯝꯕꯔꯁꯦ ꯑꯩ ꯐꯣꯟꯗꯣ ꯌꯥꯔꯨꯗꯕ ꯑꯗꯨꯒꯤꯅꯦ ꯁꯦꯝꯃꯨꯕꯗꯒꯤ ꯅꯝꯕꯔ ꯒ꯭ꯌꯥꯟ ꯃꯦꯟ ꯇꯥꯒꯤꯗꯕꯩꯅꯦ ꯀꯩꯂꯩ ꯀꯩ ꯍꯥꯏꯒꯦ ꯏꯅꯦ
ꯑꯩꯅ ꯅꯅꯝ ꯅꯅꯝꯕꯗꯣ ꯑꯉꯥꯡ ꯃꯥꯗꯣ ꯀꯩꯅꯣ ꯄ꯭ꯔꯦꯒꯅꯦꯟ ꯑꯣꯏꯌꯦꯅ ꯍꯥꯏꯌꯦ ꯑꯗꯨꯗꯨꯒꯤ ꯐꯣꯟ ꯇꯧꯔꯛꯏꯅꯦ
ꯑꯧ ꯑꯧ ꯑꯁ ꯄꯥꯎ ꯅꯨꯡꯉꯥꯏ ꯅꯨꯡꯉꯥꯏꯕ ꯌꯥꯝ ꯂꯩꯔꯦ ꯑꯩꯈꯣꯏꯒꯤ ꯑꯗꯨꯅꯅꯤꯅꯦ ꯏꯅꯦ
ꯎꯝ ꯑꯗꯣ ꯅꯅꯝꯃꯥꯒꯤ ꯐꯣꯟꯗꯣ ꯆꯠꯇꯦ ꯐꯣꯟ ꯌꯥꯒꯤꯗ꯭ꯔꯕꯨ ꯀꯃꯥꯏꯅ ꯇꯧꯋꯤꯅꯣ
ꯑ ꯐꯣꯟꯗꯣ ꯌꯥꯗꯤ ꯌꯥꯕꯅꯦ ꯀꯩꯅꯣ ꯇꯧꯔꯝꯗꯧ ꯃꯥꯜꯂꯦ ꯑ ꯏꯁꯤꯡꯗ ꯉꯁꯥꯏ ꯇꯥꯁꯜꯂꯦ ꯍꯥꯏꯕ꯭ꯔꯥ ꯀꯩꯅꯣ ꯇꯧꯕꯒꯤ ꯂꯧꯊꯣꯛꯑꯒ ꯀꯩꯅꯣ ꯀꯪꯍꯜꯂꯤꯅꯦꯕ꯭ꯔꯥ ꯀꯩꯅꯣꯃ ꯇꯧꯒꯤꯕꯅꯦꯕꯀꯣ
ꯎꯝ
ꯀꯩꯁꯨ ꯊꯣꯏꯗꯣꯛꯄꯕꯨꯗꯤ ꯇꯧꯗꯦ ꯍꯥꯏꯕ ꯑꯗꯨ ꯑꯣꯏꯖꯨ ꯑꯩꯈꯣꯏ ꯏꯅꯝꯃꯅ ꯅꯨꯡꯉꯥꯏꯇꯦꯅ ꯑꯃꯨꯛ ꯀꯪꯍꯜꯂꯒ ꯎꯝ ꯕꯦꯇꯔꯤ ꯀꯩꯀꯥꯗꯣ ꯂꯧꯊꯣꯛꯑꯒ ꯀꯪꯍꯜꯂꯣ ꯊꯝꯃꯦ ꯍꯥꯏꯕꯅꯦ ꯑꯗꯨꯏ ꯑꯣꯏꯔꯝꯃꯅꯤ
ꯎꯝ ꯑꯩꯅ ꯅꯦ ꯑꯪꯒꯜꯋꯥꯗꯤꯒꯤ ꯀꯩꯀꯩ ꯍꯥꯞꯆꯤꯟꯕ ꯈꯣꯠꯆꯟꯕꯒꯤꯗꯣ ꯑꯗꯨꯗ ꯃꯥꯒ ꯋꯥꯔꯤ ꯁꯥꯟꯅꯒꯦ ꯃꯥ ꯌꯨꯝꯗ ꯑꯗꯨꯝ ꯂꯩꯕ꯭ꯔꯥ ꯃꯥꯅ ꯌꯨꯝꯗ ꯑꯗꯨꯝ ꯂꯩꯔꯗꯤ ꯑꯩꯅ ꯅꯨꯡꯊꯤꯟ ꯉꯥꯏꯍꯥꯛ ꯂꯥꯛꯀꯦ ꯑꯗꯨꯒ ꯑꯩ ꯍꯥꯞꯆꯟꯅꯕ ꯆꯦ ꯆꯥꯡꯗꯣ ꯂꯧꯒꯦꯅ ꯍꯥꯏꯒꯦꯅ ꯇꯧꯔꯤꯅꯦ
ꯑꯣ ꯂꯩꯌꯦ ꯑꯗꯣ ꯏꯅꯦ ꯀꯩꯅꯣ ꯇꯧꯕ꯭ꯔꯣ ꯎꯝ ꯑꯗꯨ ꯍꯥꯞꯄꯗꯨꯕꯨ ꯀꯩꯀꯩꯒꯗꯤ ꯆꯪꯒꯦ ꯑꯗꯨꯝ ꯂꯥꯛꯑꯒ ꯇꯥ ꯍꯥꯞ ꯌꯥꯗꯣꯏꯔꯣ
ꯎꯝ ꯑꯙꯔ ꯑꯙꯥꯔ ꯍꯥꯟꯅ ꯆꯪꯉꯦ
ꯎꯝ
ꯑꯗꯨꯗꯨꯒ ꯃꯥꯒꯤ ꯐꯣꯇꯣ ꯀꯥꯞꯇꯣꯏꯅꯦꯕ
ꯎꯝ
ꯐꯣꯇꯣ ꯀꯥꯞꯄꯒ ꯃꯥꯗꯣ ꯄ꯭ꯔꯦꯒꯅꯦꯟ ꯑꯣꯏꯔꯦꯅ ꯍꯥꯏꯕꯗꯨꯒꯤ ꯍꯥꯞꯆꯤꯜꯂꯅꯤ ꯑꯗꯨꯒ ꯃꯥꯒꯤ ꯑꯩꯈꯣꯏꯒꯤ ꯑꯉꯥꯡꯒꯤ ꯍꯥꯟꯅ ꯄꯤꯔꯛꯄ ꯍꯋꯥꯏ ꯆꯦꯡꯋꯥꯏꯒ ꯄꯤꯔꯛꯏꯗꯅ ꯍꯥꯟꯅꯗꯤ ꯁꯦꯂꯦꯛꯁꯀꯥ ꯄꯤꯗꯅ ꯁꯪꯒꯣꯝꯒ ꯄꯤꯗꯅ ꯌꯥꯝ ꯇꯧꯔꯝꯃꯤꯗꯅ ꯍꯧꯖꯤꯛꯇꯤ ꯑꯗꯨꯒꯨꯝꯕꯗꯣ ꯇꯧꯗ꯭ꯔꯦ ꯍꯋꯥꯏꯒꯨꯝꯕ ꯈꯇꯪ ꯄꯤꯔꯦ ꯑꯗꯨꯒꯨꯝꯕꯗꯨꯖꯨ ꯃꯥꯒꯤꯖꯨ ꯁꯔꯨꯛ ꯌꯥꯎꯔꯛꯇꯣꯏꯅꯦꯕ ꯍꯦꯛ ꯊꯥꯒꯠꯈꯤꯕꯒ
ꯑꯣ ꯑꯣ ꯑꯉꯥꯡ ꯎꯅꯗ꯭ꯔꯤꯉꯩ ꯃꯃꯥꯡꯗꯩꯖꯨ ꯑꯗꯨꯝ ꯌꯥꯎꯔꯛꯑꯗꯣꯏꯔꯣ
ꯍꯣꯏ ꯍꯣꯏ ꯑꯗꯨꯗꯣ ꯌꯥꯎ ꯃꯥꯅꯤ ꯑꯗꯨꯒ ꯃꯥꯒꯤ ꯄꯣꯠ ꯆꯩꯗꯣ ꯑꯩꯅ ꯍꯥꯏꯗꯤ ꯑꯩꯅ ꯂꯧꯕ ꯂꯥꯛꯑꯣꯅ ꯍꯥꯏꯔꯒ ꯂꯥꯛꯑꯅꯤ ꯅꯠꯇ꯭ꯔꯒ ꯑꯩꯅ ꯐꯣꯇꯣ ꯀꯥꯞꯄ ꯂꯥꯛꯄꯗ ꯑꯗꯨꯝ ꯊꯤꯟꯕ ꯑꯣꯏꯅ ꯑꯗꯨꯝ ꯂꯥꯛꯄꯖꯨ ꯌꯥꯏꯑꯕ
ꯑꯣ ꯑꯣ ꯍꯣꯏ ꯑꯗꯨꯅꯤꯅꯦ ꯑꯩꯈꯣꯏꯒꯤꯅꯦ ꯀꯩꯅꯣꯒꯤ ꯏꯅꯝꯃꯁꯤꯒꯤ ꯑꯩꯈꯣꯏꯒꯤ ꯗꯇꯥ ꯑꯍꯟꯒꯤ ꯅꯨꯄꯤꯗꯨꯅꯁꯨꯅꯦ ꯉꯁꯥꯏꯗ ꯍꯥꯏꯅꯔꯝꯃꯤꯅꯦ ꯑꯩꯈꯣꯏꯒꯤ ꯅꯥ ꯀꯟꯒꯤꯗꯣ ꯑꯗꯨꯅꯁꯨ ꯍꯥꯏꯔꯝꯃꯤꯅꯦ ꯏꯅꯦꯗꯣ ꯑꯝꯇ ꯎꯅꯧꯆꯣ ꯀꯩꯅꯣ ꯇꯧꯔꯗꯤꯅ ꯌꯥꯝꯕꯨ ꯇꯥꯟ ꯆꯥꯟꯅꯅ ꯏꯅꯦꯅ ꯑꯃꯨꯛ ꯄꯥꯎ ꯍꯥꯏꯔꯛꯑꯦ ꯑꯩꯈꯣꯏꯖꯨꯅꯦ ꯏꯅꯦ ꯎꯟꯅꯕ ꯂꯥꯛꯀꯦꯅ ꯇꯧꯔꯝꯃꯤꯅꯦ
ꯎꯝ ꯍꯣꯏꯅꯦ ꯑꯗꯨꯅꯦ ꯍꯥꯞꯆꯤꯟꯕꯗꯨꯅ ꯐꯩꯌꯦ ꯑꯗꯒꯤꯅꯦ ꯊꯥꯛ ꯈꯨꯗꯤꯡꯒꯤ ꯐꯣꯇꯣꯖꯨ ꯀꯥꯞꯇꯣꯏꯅꯦꯕ ꯅꯅ ꯅꯥꯅꯝꯃꯥꯗꯣ ꯃꯁꯥꯕꯨ ꯀꯔꯤꯝ ꯇꯧꯗꯕ꯭ꯔꯣ
ꯑꯧ ꯀꯩꯁꯨ ꯊꯣꯗꯣꯏꯛꯄ ꯇꯧꯗꯌꯦ ꯃꯥꯗꯤꯅꯦ ꯃꯁꯥꯒ ꯌꯥꯝ ꯈꯦꯡ ꯈꯦꯡ ꯂꯥꯎꯋꯦ
ꯑꯗꯨꯅꯦ ꯁꯤ ꯍꯥꯞꯆꯤꯟꯕꯤꯕꯖꯤꯗꯖꯨꯅꯦ ꯋꯦꯠꯀꯨꯝꯕ ꯍꯥꯏꯠ ꯀꯨꯝꯕ ꯑꯗꯒꯤ ꯃꯥꯗꯤ ꯍꯥꯏꯗꯤ ꯊꯥ ꯑꯍꯨꯝ ꯁꯨꯔꯒ ꯍꯤꯗꯥꯛ ꯀꯥꯞꯄ ꯈꯣꯠꯄ ꯂꯩꯗꯅ ꯃꯣꯏꯒꯤ ꯑꯉꯥꯡ
ꯎꯝ
ꯀꯩꯅꯣ ꯇꯧꯕꯒꯤ
ꯍꯣꯏ
ꯑꯗꯨꯒꯨꯝꯕꯗꯣ ꯂꯣꯏꯅ ꯍꯥꯞꯆꯟꯗꯣꯏꯅꯦ ꯑꯗꯨꯗꯨꯅ ꯃꯥꯒꯤ ꯗꯣꯛꯇꯔ ꯆꯦꯛꯀꯞ ꯅꯨꯡꯀꯞ ꯐꯖꯅ ꯆꯠꯄ꯭ꯔꯥ ꯈꯣꯠꯄ꯭ꯔꯥ ꯑꯗꯨꯒꯨꯝꯕꯗꯨꯖꯨ ꯂꯣꯏ ꯌꯦꯡꯕꯅꯤꯅ ꯈꯔ ꯀꯨꯞꯅ ꯃꯥꯒ ꯋꯥꯔꯤ ꯁꯥꯟꯅꯔꯒ ꯍꯥꯞꯆꯤꯟꯗ꯭ꯔꯗꯤ ꯍꯦꯛꯇ ꯄꯪꯍꯥ ꯍꯥꯞꯆꯤꯟꯕ ꯌꯥꯗ꯭ꯔꯦꯕ ꯍꯧꯖꯤꯛꯀꯥꯟꯗꯤ
ꯍꯣꯏ ꯍꯣꯏ
ꯍꯥꯟꯅꯗꯤ ꯆꯦ ꯃꯆꯦꯠ ꯑꯝꯗ ꯄꯪꯏꯗ ꯏꯕꯅꯤ ꯆꯍꯤ ꯑꯗꯨꯛ ꯁꯨꯔꯦ ꯑꯗꯥ ꯁꯨꯔꯦꯅ ꯍꯥꯏꯕꯗꯣ ꯍꯧꯖꯤꯛ ꯑꯙꯥꯔꯗꯣ ꯂꯤꯡꯗꯣ ꯂꯣꯏꯅ ꯂꯩꯅꯔꯕꯅꯤꯅꯅꯦ ꯆꯍꯤꯗꯣ ꯆꯞ ꯆꯥꯕꯤ ꯍꯥꯞꯇꯕ ꯌꯥꯗ꯭ꯔꯦ ꯑꯗꯩꯗꯤ ꯀꯩꯀꯩꯅꯣ ꯐꯣꯟ ꯅꯝꯕꯔꯗꯩ ꯀꯩꯗꯩ ꯌꯥꯝ ꯆꯪꯉꯦꯕ
ꯎꯝ ꯎꯝ
ꯑꯗꯨꯗꯨꯅ ꯐꯖꯅ ꯎꯅꯔꯒ ꯐꯝꯃꯒ ꯋꯥꯔꯤ ꯁꯥꯟꯅꯔꯒ ꯆꯦ ꯆꯥꯡꯗꯣ ꯃꯥꯒꯤꯗꯣ ꯐꯖꯅ ꯈꯣꯝꯀꯠꯇ꯭ꯔꯗꯤ ꯐꯔꯛ ꯇꯥꯔꯦ ꯑꯗꯨꯅꯅꯦ ꯑꯩꯅ ꯍꯥꯟꯅ ꯐꯣꯟ ꯇꯧꯔꯛꯏꯁꯦ ꯌꯨꯝꯗꯒ ꯑꯗꯨꯝ ꯂꯩꯕ꯭ꯔꯥ ꯑꯩꯅ ꯂꯥꯛꯑꯒ ꯌꯨꯝꯗ ꯑꯃꯨꯛ ꯂꯩꯔꯝꯗ꯭ꯔꯗꯤ ꯍꯥꯏꯗꯤ ꯎꯝ ꯊꯕꯛꯇꯣ ꯑꯅꯤ ꯊꯣꯛꯅꯩꯗꯅ
ꯎꯝ ꯎꯝ ꯂꯩꯑ ꯂꯩꯑ ꯑꯗꯨꯏꯗꯤꯅꯦ ꯑꯩ ꯅꯝꯕꯔꯁꯤꯗ ꯑꯗꯨꯝ ꯄꯥꯎ ꯐꯥꯎꯅꯔꯁꯨ ꯌꯥꯅꯦꯕꯀꯣ ꯑꯗꯨ ꯏꯅꯦ ꯁꯨꯃꯥꯏꯅ ꯇꯧꯕꯁꯦ ꯍꯌꯦꯡ ꯀꯩꯅꯣꯒꯨꯝꯕ ꯑꯉꯥꯡꯁꯦ ꯑ ꯎꯅꯔꯛꯑ ꯃꯇꯨꯡꯗꯁꯨ ꯑꯩꯈꯣꯏꯒꯤ ꯑꯥ ꯑꯉꯥꯡꯒꯤ ꯊꯥ ꯍꯤꯗꯥꯛ ꯃꯣꯏꯒꯤ ꯅꯨꯃꯤꯠ ꯅꯤꯐꯨ ꯃꯉꯥꯅꯤꯒꯤ ꯍꯤꯗꯥꯛ ꯄꯨꯏꯊꯛꯄ ꯑꯣꯏꯔꯣ ꯀꯩ ꯑꯣꯏꯔꯣ ꯑꯗꯨꯒꯨꯝꯕꯒꯁꯦ ꯑꯗꯨꯝ ꯃꯈꯥ ꯇꯥꯅ ꯑꯗꯨꯝ ꯌꯦꯡꯁꯤꯟꯕꯤꯗꯣꯏꯔꯕ ꯏꯅꯦ ꯍꯣꯏꯅ ꯃꯤꯡ ꯆꯟꯒ꯭ꯔꯒꯗꯤ
ꯑꯥ ꯍꯤꯗꯥꯛꯀꯨꯝꯕꯗꯤꯅꯦ ꯍꯥꯟꯅꯗꯤ ꯈꯔ ꯄꯤꯔꯝꯃꯦꯕ ꯇꯦꯕ꯭ꯂꯦꯠ ꯑꯥꯏꯔꯟ ꯇꯦꯕ꯭ꯂꯦꯠꯀꯨꯝꯕꯁꯦ ꯑꯗꯣ ꯍꯧꯖꯤꯛꯇꯤꯅꯦ ꯏꯄꯤ ꯄꯗ꯭ꯔꯦꯗ ꯄꯤ ꯄꯤꯗꯕꯅꯤꯅꯅꯦ ꯑꯩꯈꯣꯏꯅ ꯑꯉꯥꯡ ꯄꯣꯛꯑꯕ ꯃꯇꯨꯡꯗ ꯑꯉꯥꯡꯒꯤ ꯄꯣꯛꯄꯒꯤ ꯑꯣꯏꯅ ꯊꯥꯒꯠꯇꯣꯏꯅꯦꯕ ꯑꯃ ꯑꯃꯨꯛ
ꯎꯝ
ꯊꯥꯒꯠꯄꯤꯁꯤꯗꯅꯅꯦ ꯑꯉꯥꯡꯁꯦ ꯍꯤꯗꯥꯛ ꯀꯥꯞꯄꯕ꯭ꯔꯥ ꯑꯗꯨ ꯊꯥ ꯀꯌꯥꯗ ꯍꯤꯗꯥꯛ ꯀꯥꯞꯄꯦ ꯍꯟꯇꯛꯀꯤ ꯊꯥꯒꯤ ꯍꯤꯗꯥꯛ ꯀꯥꯞꯈ꯭ꯔꯕ ꯈꯣꯠꯈ꯭ꯔꯕ ꯑꯗꯨ ꯐꯖꯅ ꯌꯦꯡꯉꯦꯗꯅ ꯑꯗꯨꯒ ꯕꯦꯡ ꯑꯦꯀꯥꯎꯟꯒꯨꯝꯕ ꯀꯩꯀꯥ ꯂꯣꯏꯅ ꯈꯣꯝꯖꯤꯜꯂꯒ ꯃꯥꯒꯤꯁꯦ ꯗꯣꯛꯇꯔ ꯍꯥꯏꯗꯤ ꯍꯣꯁꯄꯤꯇꯥꯜ ꯀꯔꯝꯕꯗ ꯑꯉꯥꯡ ꯎꯅꯒꯦ ꯈꯣꯠꯀꯦꯒꯁꯦ ꯂꯣꯏꯅ ꯍꯥꯞꯆꯜꯂꯕ ꯃꯥ ꯇꯨꯡꯗ ꯃꯣꯏꯒꯤ ꯁꯔꯀꯥꯔꯗꯒꯤ ꯂꯨꯄꯥ ꯂꯤꯁꯤꯡ ꯃꯉꯥ ꯑꯃ ꯇꯔꯨꯛ ꯑꯃ ꯀꯥꯏꯊꯔꯛꯇꯣꯏꯅꯦꯕ ꯑꯗꯨꯁꯨ ꯐꯪꯕ ꯌꯥꯏꯌꯦꯕ ꯑꯗꯨ ꯍꯥꯞꯆꯤꯟꯒꯗꯕꯅꯤ ꯑꯉꯥꯡ ꯎꯅꯔꯕ ꯃꯇꯨꯡꯗ ꯑꯗꯨꯅ
ꯑꯣ ꯍꯣꯏ ꯍꯣꯏ ꯑꯗꯨꯗꯤ ꯑꯩꯁꯨꯅꯦ ꯑꯁ ꯑꯩꯈꯣꯏꯗꯤ ꯈꯪꯕꯣꯗꯤꯅꯦ ꯑꯗꯨꯝꯕꯒꯤ ꯃꯇꯥꯡꯗꯨꯗꯤ ꯑꯗꯨꯝꯕꯒꯤ ꯁꯥꯏꯗꯠꯇ ꯂꯩꯇ꯭ꯔꯅꯤꯅꯅꯦ ꯏꯅꯦꯅ ꯍꯧꯖꯤꯛꯇ ꯍꯥꯏꯔꯛꯑꯒ ꯈꯪꯉꯤꯁꯤꯅꯦ ꯑꯩꯈꯣꯏꯗꯤ ꯄꯨꯔꯥ ꯑꯗꯨꯨꯝꯕꯩ ꯃꯇꯥꯡꯁꯤꯗꯤ ꯕ꯭ꯂꯥꯏꯟꯗꯅꯤ ꯂꯩꯔꯤꯁꯦ ꯌꯥꯝ ꯀꯥꯟꯅꯕ ꯐꯪꯉꯖꯥꯠꯅꯤꯀꯣ ꯅꯍꯥꯟꯋꯥꯏꯗꯤ ꯑꯗꯨꯒꯨꯝꯕꯒ ꯑꯝꯇ ꯂꯩꯕꯣꯠꯇꯗꯤꯀꯣ
ꯂꯩꯄꯣꯟꯇꯦ ꯂꯩꯄꯣꯟꯗꯦ ꯅꯅꯝꯃꯅꯅꯦ ꯑꯉꯥꯡ ꯄꯣꯛꯇꯣꯏꯗꯣ ꯀꯩꯒꯨꯝꯕ ꯅꯨꯄꯤ ꯑꯣꯏꯔꯝꯃꯗꯤꯅꯦ
ꯎꯝ
ꯑꯅꯤꯔꯛ ꯁꯨꯕ ꯗꯨꯖꯨ ꯅꯨꯄꯤ ꯑꯣꯏꯔꯗꯤ ꯄꯩꯁꯥ ꯑꯅꯤꯔꯛ ꯐꯪꯗꯣꯏꯅꯦ ꯑꯗꯨꯒ ꯀꯩꯒꯨꯝꯕ ꯑꯍꯟꯕ ꯅꯨꯄꯥ ꯑꯣꯏꯔꯗꯤ ꯃꯊꯪ ꯑꯅꯤꯔꯛ ꯁꯨꯕꯒꯤ ꯄꯣꯛꯄ ꯀꯥꯟꯗꯗꯤ ꯄꯩꯁꯥꯗꯣ ꯐꯪꯉꯔꯣꯏ ꯍꯧꯖꯤꯛꯀꯥꯟꯗꯤ ꯅꯨꯄꯤ ꯅꯨꯄꯤꯗ ꯅꯥ ꯍꯦꯟꯅ ꯀꯔꯤ ꯇꯧꯔꯦꯕ ꯈꯔ ꯍꯦꯟꯅ ꯈꯨꯗꯣꯡꯆꯥꯥꯕ ꯄꯤꯕꯗꯣ
ꯎꯝ ꯎꯝ ꯎꯝ
ꯍꯧꯖꯤ ꯍꯥꯟꯅꯗꯒꯤꯁꯨ ꯍꯟꯊꯅ ꯂꯣꯏꯅ ꯀꯩꯅꯣ ꯇꯧꯕꯤꯔꯛꯄꯅꯤꯅꯅꯦ ꯍꯧꯖꯤꯛ ꯀꯟꯅ ꯅꯨꯄꯤꯒꯤ ꯗꯃꯛꯇ ꯆꯥꯎꯈꯠꯅꯕ ꯅꯨꯄꯤ ꯍꯟꯊꯅ ꯌꯦꯡꯕ ꯌꯥꯔꯣꯏ ꯍꯥꯏꯕ ꯒꯨꯝꯕ ꯑꯗꯨꯒꯨꯝꯕ ꯉꯥꯛꯇꯧꯕꯒꯤ ꯑꯉꯥꯡ ꯅꯨꯄꯤ ꯄꯣꯛꯑꯀꯥꯟꯗ ꯊꯥꯏꯅꯗꯤ ꯌꯥꯝꯅ ꯃꯥꯡꯍꯟꯅꯕꯤ ꯈꯣꯠꯅꯕꯤ ꯃꯌꯥꯝ ꯇꯧꯋꯤꯗꯅ ꯑꯗꯨꯅ ꯍꯧꯖꯤꯛ ꯑꯉꯥꯡ ꯅꯨꯄꯤ ꯄꯣꯛꯄꯗ ꯍꯔꯥꯎꯅꯕ ꯈꯣꯠꯅꯕ ꯅꯠꯇ꯭ꯔꯒ ꯌꯣꯛꯈꯠꯅꯕ ꯄꯩꯁꯥ ꯅꯨꯡꯁꯥꯒ ꯄꯤꯗꯅ ꯇꯧꯔꯤꯁꯦ ꯑꯐꯕ ꯈꯣꯡꯊꯥꯡꯅꯤ ꯁꯤ ꯁꯔꯀꯥꯔꯒꯤ
ꯍꯣꯏ ꯍꯣꯏ ꯑꯗꯨꯅꯦ ꯀꯩꯅꯣ ꯇꯧꯔꯕꯩ ꯋꯥꯅꯤ ꯍꯧꯖꯤꯛꯇꯕꯨ ꯂꯥꯏꯔꯤꯛ ꯂꯥꯏꯁꯨ ꯀꯩꯀꯥ ꯍꯩꯅꯔꯛꯑꯕꯅꯤꯅꯅꯦ ꯑ ꯍꯥꯏꯗꯤ ꯏꯅꯦꯅꯁꯨ ꯁꯨꯝꯕ ꯏꯁꯀꯤꯝ ꯀꯩꯀꯥ ꯁꯔꯀꯥꯔꯅꯁꯨ ꯑꯐ ꯑꯐꯕ ꯃꯌꯥꯝ ꯑꯃ ꯍꯧꯗꯣꯛꯑꯕꯅꯤꯅ ꯀꯩꯁꯨ ꯊꯣꯏꯅꯕꯨ ꯈꯟꯅꯗ꯭ꯔꯦ ꯅꯨꯄꯤꯒꯁꯦꯀꯣ ꯌꯥꯝꯅ ꯊꯥꯛ ꯋꯥꯡꯅ ꯂꯩꯅꯔꯦ ꯃꯇꯝ ꯑꯃꯗꯗꯤ ꯑꯁ ꯅꯨꯄꯤꯒꯁꯦ ꯑꯅꯤ ꯁꯨꯅ ꯄꯣꯛꯑꯦ ꯍꯥꯏꯕꯗꯤ ꯂꯩꯀꯥꯏꯁꯤꯗ ꯃꯌꯥꯝꯁꯤ ꯅꯛꯇꯣꯏꯕ ꯉꯥꯡꯅꯕꯗꯅꯦ ꯑꯁ ꯅꯨꯄꯥ ꯑꯝꯇ ꯌꯥꯎꯖꯔꯗꯤꯅꯦꯖꯤ ꯅꯧꯛꯇꯣꯏꯕꯅꯦ ꯅꯨꯄꯤꯁꯦ ꯃꯤ ꯑꯣꯏꯅꯒ ꯎ ꯄꯣꯠꯇꯤꯕꯨꯏꯅꯤ ꯑꯗꯨꯏꯗꯤ꯫
ꯃꯥꯅꯦ ꯃꯥꯅꯦ ꯅꯨꯄꯤꯒꯁꯦ ꯂꯥꯏꯔꯤꯛꯀ ꯐꯖꯅ ꯇꯝꯍꯟꯄꫭꯟꯇꯦ ꯅꯨꯄꯤꯗꯤ ꯃꯌꯨꯝ ꯄꯥꯟꯈ꯭ꯔꯒ ꯂꯣꯏꯔꯕꯅꯤꯅ ꯍꯥꯏꯗꯅ꯫ ꯎꯝ ꯂꯥꯏꯔꯤꯛꯁꯨ ꯇꯝꯍꯟꯗꯕꯤ ꯌꯥꯝ ꯍꯟꯊꯅ ꯊꯝꯕꯤꯔꯝꯕꯖꯥꯠꯅꯤꯗ
ꯍꯣꯏ ꯍꯧꯖꯤꯛꯇꯤ ꯁꯔꯀꯥꯔꯁꯤꯡꯁꯤ ꯅꯨꯄꯤꯒꯤ ꯇꯣꯉꯥꯟ ꯇꯣꯉꯥꯟꯕ ꯑꯐ ꯑꯐꯕ ꯌꯥꯝꯅ ꯏꯁꯀꯤꯝꯒꯨꯝꯕꯁꯦ ꯃꯌꯥꯝ ꯊꯥꯗꯔꯛꯄꯗꯒꯤꯀꯣ
ꯎꯝ
ꯅꯨꯄꯤꯒꯤ ꯀꯩꯅꯣꯁꯦ ꯑꯃ ꯌꯥꯝꯅ ꯂꯥꯏꯔꯤꯛ ꯂꯥꯏꯁꯨ ꯍꯩꯅꯔꯛꯄꯗ ꯌꯥꯝ ꯃꯔꯨꯏ ꯑꯣꯏꯅ ꯂꯧꯅꯔꯛꯑꯕꯩ ꯋꯥꯅꯤꯀꯣ꯫
ꯂꯧꯅꯔꯦ ꯂꯧꯅꯔꯦ ꯍꯧꯖꯤꯛꯀꯥꯟꯗꯤꯅꯦ ꯏꯆꯥ ꯅꯨꯄꯤ ꯄꯣꯛꯏ ꯅꯨꯄꯥ ꯄꯣꯛꯏ ꯍꯥꯏꯕꯁꯨ ꯀꯩꯝ ꯂꯩꯅꯗ꯭ꯔꯦ꯫
ꯒ꯭ꯌꯥꯟꯁꯦ ꯍꯥꯏꯗꯤ ꯃꯃꯥ ꯃꯄꯥꯁꯤꯡꯁꯦ ꯂꯥꯏꯔꯤꯛ ꯂꯥꯏꯁꯨ ꯍꯩꯕꯁꯤꯡꯁꯤꯅ ꯅꯨꯄꯤ ꯉꯥꯛꯇ ꯄꯣꯛꯑꯁꯨ ꯃꯆꯥꯁꯤꯦ ꯅꯨꯄꯤ ꯑꯣꯏꯔꯁꯨ ꯐꯖꯅ ꯅꯨꯄꯥꯒꯤ ꯇꯥꯏꯞꯇ ꯑꯗꯨꯝ ꯁꯦꯝꯃꯦ ꯍꯥꯏꯗꯤ ꯀꯥꯟꯅꯕꯁꯦ ꯆꯞ ꯃꯥꯟꯅꯩꯌꯦꯕ
ꯃꯥꯅꯦ
ꯏꯆꯥ ꯅꯨꯄꯥ ꯄꯣꯛꯑꯒꯅ ꯍꯌꯦꯡ ꯀꯣꯟꯅ ꯑꯩꯒ ꯂꯩꯃꯤꯟꯅꯍꯧꯋꯤꯅ ꯍꯥꯏꯕ ꯋꯥꯅꯤ ꯏꯆꯥ ꯅꯨꯨ ꯅꯨꯄꯤꯗꯨꯅ ꯃꯌꯨꯝ ꯄꯥꯟꯈꯤꯅ ꯍꯥꯏꯕ ꯋꯥꯅꯤ ꯃꯌꯨꯝ ꯄꯥꯟꯈꯤꯕ ꯏꯆꯥꯅꯨꯄꯤꯗꯨꯅꯁꯨ ꯃꯃꯥ ꯃꯄꯥꯗꯣ ꯌꯦꯡ
ꯃꯥꯅꯤ ꯃꯥꯅꯤ ꯑꯗꯨꯕꯨꯗꯤꯅꯦ ꯅꯨꯄꯤꯅ ꯍꯦꯟꯅꯕꯨ ꯃꯃꯥ ꯃꯄꯥ ꯅꯤꯡꯕꯗꯤ ꯍꯦꯜꯂꯕꯅꯤꯗ ꯍꯧꯖꯤꯛꯀꯥꯟꯒꯤ ꯅꯨꯄꯥꯁꯤꯡꯁꯤꯅ ꯉꯥꯎꯁꯟꯅꯕꯒ ꯈꯣꯠꯄꯒ ꯅꯤꯁꯥꯞ ꯄꯩꯁꯥ ꯆꯥꯔꯤꯁꯤꯡꯁꯤꯗꯕꯨ꯫
ꯃꯥꯅꯤ ꯃꯥꯅꯤ ꯃꯃꯥ ꯃꯄꯥꯒꯤ ꯑꯋꯥꯕꯗꯨꯅꯦ ꯅꯨꯄꯤꯅ ꯀꯤꯠ ꯍꯦꯟꯕꯅꯤ ꯍꯥꯏꯗꯤ ꯈꯟꯖꯕꯗꯣ ꯃꯃꯥꯁꯤꯅ ꯋꯥꯔꯦ ꯅꯠꯇ꯭ꯔꯒ ꯁꯤꯐꯧ ꯋꯥꯔꯦ ꯍꯥꯏꯕꯁꯦ ꯅꯨꯄꯥꯒ ꯅꯨꯄꯤꯒ ꯌꯦꯡꯅꯕ ꯀꯥꯟꯗ ꯅꯨꯄꯤꯁꯤꯅ ꯑꯗꯨꯝ ꯍꯦꯜꯂꯤꯗꯨꯅꯤ ꯅꯣꯏ
ꯑꯗꯨꯅꯩꯅꯦ ꯑꯩꯈꯣꯏꯗꯤ ꯍꯌꯦꯡ ꯑꯉꯥꯡꯒꯁꯦ ꯅꯨꯄꯥ ꯍꯥꯏꯕ ꯂꯩꯇꯦ ꯅꯨꯄꯤ ꯍꯥꯏꯕ ꯂꯩꯇꯦ ꯈ꯭ꯋꯥꯏ ꯃꯔꯨ ꯑꯣꯏ ꯑꯗꯨꯅꯦ ꯅꯥꯗ ꯌꯦꯛꯇꯕ ꯃꯁꯥ ꯃꯎ ꯑꯐꯕ ꯑꯅꯥ ꯑꯌꯦꯛ ꯂꯩꯇꯕꯗꯣ ꯑꯗꯨꯅ ꯃꯔꯨꯅꯦ ꯑꯩꯈꯣꯏꯗꯤ ꯅꯨꯄꯥꯒ ꯅꯨꯄꯤꯒ ꯀꯔꯤꯝꯒ ꯂꯩꯖꯗꯦ ꯑꯃꯍꯦꯛꯇ ꯌꯥꯏ
ꯍꯣꯏꯅꯦ ꯑꯗꯨꯅꯤꯅꯦ ꯑꯗꯨꯅꯤ ꯃꯤꯒꯤ ꯃꯌꯨꯝꯗ ꯍꯥꯏꯗꯤ ꯃꯧꯑꫭꯏꯔꯒ ꯑꯣꯏꯅꯕꯅ ꯆꯠ ꯈꯤꯗꯣꯏꯗꯣ ꯑꯗꯨꯗꯨꯅ ꯃꯣꯏꯗꯣ ꯃꯅꯦꯝ ꯃꯀꯨꯁꯤꯡꯗꯣ ꯅꯨꯄꯤꯗꯨꯅ ꯁꯦꯕꯥ ꯇꯧꯗꯣꯏ ꯅꯠꯇ꯭ꯔꯥ ꯑꯗꯨꯃꯥꯏꯅ ꯅꯨ ꯅꯨꯄꯤꯒꯤꯁꯦ ꯍꯟꯊꯅ ꯌꯦꯡꯕ ꯌꯥꯗꯦꯕ ꯃꯐꯝ ꯈꯨꯗꯤꯡꯃꯛꯇ ꯅꯨꯄꯤꯁꯦ ꯆꯪꯉꯤꯅꯦꯕ
ꯈꯪꯗꯦ ꯈꯪꯗꯦ ꯏꯅꯦ ꯍꯥꯟꯅꯗꯤꯅꯦ ꯅꯨꯄꯤ ꯌꯥꯎꯗꯅꯅꯦ ꯌꯥꯕꯩ ꯃꯑꯣꯡꯗꯅꯦ꯫ ꯈꯟꯅꯔꯤꯁꯦ ꯅꯨꯄꯥꯁꯦ ꯅꯨꯄꯤ ꯌꯥꯎꯗꯅ ꯑꯗꯨꯝ ꯍꯤꯡꯕ ꯌꯥꯗ꯭ꯔꯣꯕꯒꯤ ꯇꯥꯏꯞꯇ
ꯅꯅꯦ ꯍꯧꯖꯤꯛꯇꯤ ꯑꯗꯨꯒꯨꯝꯕꯗꯣ ꯑꯄꯪꯕ ꯃꯤ ꯈꯛꯇ ꯉꯥꯏꯔꯦ ꯍꯧꯖꯤꯛꯇꯤ꯫ ꯆꯥꯎꯈꯠꯂꯕꯅꯤꯅ ꯒ꯭ꯌꯥꯟ ꯂꯣꯏ ꯇꯥꯅꯔꯕꯅꯤꯅ ꯑꯗꯨꯒꯨꯝꯕꯗꯣ ꯀꯔꯤꯝ ꯂꯩꯅꯗ꯭ꯔꯕꯅꯤ ꯍꯣꯏꯅꯦ ꯑꯗꯣ ꯅꯅꯝꯕꯗꯣ ꯍꯟꯖꯤꯜꯂꯛꯇ꯭ꯔꯤꯕꯣ꯫
ꯍꯟꯖꯜꯂꯛꯇꯤꯌꯦ ꯃꯥꯗꯨꯕꯨ ꯀꯔꯣꯟ ꯌꯧꯈ꯭ꯔꯕꯅꯣ ꯈꯪꯗꯌꯦ
ꯀꯣꯟꯗꯨꯕꯨ ꯌꯥꯝ ꯌꯥꯝꯈ꯭ꯔꯕ ꯖꯥꯠꯗ ꯃꯥꯅ ꯐꯦꯡꯉꯤꯗꯣ꯫
ꯈꯪꯗꯦ ꯀꯣꯟ ꯐꯦꯡꯂꯣꯏꯨꯔꯒ ꯁꯣꯝꯗ ꯑꯋꯥꯡꯂꯣꯝꯗꯒꯨꯝꯕ ꯏꯃꯥꯕꯨ ꯑꯣꯏꯗꯒ ꯑꯗꯨꯝ ꯆꯠꯄꯅꯦꯕ꯫ ꯆꯥꯛ ꯆꯣꯛꯄꯒꯤ ꯑꯗꯨ ꯃꯔꯤ ꯃꯔꯤ ꯆꯠꯂꯝꯕꯁꯨ ꯌꯥꯏꯌꯦ
ꯎꯝ ꯍ ꯍꯣꯏ ꯍꯤꯗꯥꯛ ꯂꯥꯡꯇ ꯀꯥꯟꯗ ꯐꯖꯅ ꯆꯥꯎꯋ ꯍꯥꯏꯣ ꯍꯌꯦꯡꯅꯦ ꯅꯨꯡꯊꯤꯟ ꯎꯝ
ꯏꯅꯝꯃ ꯍꯦꯛ ꯂꯥꯛꯄꯒꯅꯦ ꯑꯗꯨꯒ ꯍꯌꯦꯡꯒꯤꯗꯨꯗꯤ ꯑꯗꯨꯝ ꯑꯩ ꯁꯣꯏꯗꯅꯕ ꯂꯩꯍꯟꯖꯔꯝꯃꯒꯦ
ꯍ ꯍꯣꯏ ꯄꯨꯡꯅꯦ ꯑꯌꯨꯛꯀꯤ ꯆꯥꯛꯆꯥ ꯊꯣꯛꯅꯔꯛ__ ꯂꯄ ꯑꯗꯨꯋꯥꯏꯗꯨꯗ ꯑꯗꯨꯝ ꯍꯥꯏꯐꯦꯠ ꯉꯍꯥꯛꯇꯪ ꯑꯣꯏꯅ ꯂꯥꯛꯑꯁꯨ ꯂꯥꯛꯑꯒꯦ ꯑꯩ
ꯑꯣ
ꯍꯣꯏ ꯌꯥꯝꯗꯤ ꯊꯦꯡꯗꯕꯤꯗ ꯑꯗꯨꯗꯨꯅꯦ ꯃꯊꯪ ꯃꯊꯪ ꯃꯅꯤꯡꯁꯨ ꯆꯠꯀꯗꯕꯅꯦꯕ ꯂꯣꯏꯅꯃꯛ ꯍꯟꯗꯛ ꯊꯥ ꯍꯧꯔꯛꯄ ꯍꯧꯖꯤꯛꯀꯤ ꯃꯅꯨꯡꯁꯤꯗ ꯂꯣꯏꯅ ꯍꯥꯞꯆꯜꯂꯨ ꯑꯅꯧꯕꯗꯒꯤ ꯑꯔꯤꯕꯗꯒꯤ ꯂꯣꯏ ꯍꯥꯞꯆꯜꯂꯣꯅ ꯍꯥꯏꯔꯛꯄ
ꯑꯥ꯫
ꯃꯊꯛꯇꯒꯤ ꯑꯗꯨꯗꯨꯅ ꯍꯥꯞꯆꯟꯗꯕ ꯌꯥꯗ꯭ꯔꯦ ꯍꯥꯞꯆꯟꯗ꯭ꯔꯗꯤ ꯑꯗꯨꯗꯤ ꯑꯩ ꯊꯕꯛ ꯇꯧꯗ꯭ꯔꯦꯅ ꯍꯦꯛꯇ ꯊꯕꯛꯁꯦ ꯍꯦꯛꯇ ꯀꯛꯄꯤꯗꯣꯏꯅꯤꯅꯦ
ꯎꯝ ꯍꯣꯏꯅꯦ ꯍꯧꯖꯤꯛꯀꯥꯟꯗꯤ ꯊꯕꯛꯁꯤꯁꯨ ꯌꯥꯝ ꯂꯨꯔꯦꯅꯦ꯫
ꯎꯝ ꯅꯣꯏꯒꯤꯁꯨ ꯀꯥꯟꯅꯅꯕ ꯑꯗꯒꯤ ꯊꯕꯛꯁꯤꯁꯨ ꯑꯗꯨꯝ ꯍꯤꯡꯅ ꯂꯩꯅꯕꯅꯦ ꯑꯩꯅ ꯍꯣꯠꯅꯔꯤꯁꯦ
ꯎꯝ
ꯑꯣ ꯍꯣꯏ ꯑꯗꯨꯗꯤ ꯅꯅꯝꯃ ꯂꯥꯛꯄꯒ ꯍꯥꯏꯔꯣ ꯑꯩ ꯍꯌꯦꯡ ꯂꯥꯛꯀꯅꯤ ꯆꯦ ꯆꯥꯡꯗꯣ ꯑꯗꯨꯗꯥ ꯅꯨꯡꯗꯥꯔꯗꯣ ꯐꯖꯅ ꯊꯤꯖꯤꯜꯂꯒ ꯊꯝꯃꯣꯅ ꯍꯥꯏꯕꯤꯔꯣ ꯎꯝ ꯊꯝ ꯎꯝ ꯊꯝꯃꯦ ꯊꯝꯃꯦ
ꯑ